ꯇꯥꯕ꯭ꯔꯣ
ꯑꯣ ꯇꯥꯔꯦ ꯇꯥꯔꯦ ꯑꯣ ꯍꯧꯖꯤꯛꯄꯨꯗꯤ ꯇꯥꯔꯦ
ꯑꯣ ꯉꯁꯤꯁꯦ ꯅꯦꯠꯋꯥꯛ ꯌꯥꯝ ꯅꯨꯡꯉꯥꯏꯇꯕ ꯑꯗꯨꯒꯤꯅꯦ
ꯑꯣ ꯅꯦꯠꯋꯛꯁꯦ ꯀꯔꯤ ꯇꯧꯔꯖꯥꯠꯂ ꯈꯪꯗꯦ ꯑꯩꯈꯣꯏꯔꯣꯝꯗꯗꯤ ꯑꯗꯨꯝ ꯌꯥꯏ ꯍꯥꯏꯕ ꯇꯥꯔꯦ ꯅꯣꯏꯔꯣꯝꯗ ꯅꯦꯠꯋꯛꯁꯦ ꯐꯖꯅ ꯁꯥꯎꯕ ꯃꯥꯜꯂꯦꯀꯣ
ꯈꯪꯗꯦ ꯅꯍꯥꯟꯋꯥꯏꯗꯤ ꯑꯗꯨꯃꯥꯏꯅ ꯇꯧꯕꯗ ꯉꯔꯥꯡꯁꯨ ꯌꯥꯝ ꯅꯨꯡꯉꯥꯏꯕꯅꯦ ꯑꯩꯗꯣ ꯈꯨꯟꯗꯗꯤ ꯅꯠꯇꯕ ꯑꯗꯨꯒꯤ ꯕꯖꯥꯔꯗ ꯑꯣꯏꯅ ꯂꯩꯕ ꯈꯪꯗꯦ ꯉꯁꯤ ꯅꯦꯠꯋꯥꯛ ꯈꯔ ꯅꯨꯡꯉꯥꯏꯇꯕ ꯑꯩ ꯔꯨꯝꯗ ꯈꯛꯇꯔ ꯃꯄꯥꯟꯗꯗꯤ ꯑꯗꯨꯃꯥꯏꯅ ꯇꯧꯗꯣꯏꯕ
ꯑꯣ ꯅꯪꯒꯤ ꯔꯨꯝꯅ ꯑꯣꯏꯔꯝꯃꯅꯤ ꯑꯗꯨꯗꯤ
ꯈꯪꯗꯦ ꯉꯔꯥꯡꯗꯤ ꯑꯗꯨꯃꯥꯏꯅ ꯇꯧꯗꯕꯅꯦ ꯌꯥꯝ ꯅꯨꯡꯉꯥꯏꯕꯅꯦ ꯍꯧꯖꯤꯛ ꯈꯛꯇ ꯉꯁꯤ ꯈꯛꯇ
ꯑꯁ ꯑꯗꯨ ꯑꯣꯏꯔꯗꯤ ꯑꯩ ꯑꯩ ꯅꯝꯕꯔꯒꯤ ꯑꯣꯏꯔꯝꯃꯅꯤ
ꯈꯪꯗꯦ
ꯑꯦ ꯑꯩꯉꯣꯟꯗ ꯇꯧꯕꯒꯤ ꯑꯣꯏꯔꯝꯃꯅꯤ ꯑꯣ ꯀꯩꯗꯧꯔꯤ ꯎꯝ ꯆꯥꯛꯄꯨꯗꯤ ꯆꯥꯔꯦ
ꯀꯩ ꯌꯦꯟꯖꯥꯡ ꯆꯥꯔꯕ
ꯑꯩꯁꯦ ꯉꯁꯤ ꯑꯁ ꯑꯃꯨꯛ ꯀꯥꯎꯒꯦ ꯇꯧꯋꯤꯅꯦ ꯌꯦꯟꯗꯦꯝꯒ ꯑꯂꯨꯒ ꯑꯗꯨ ꯉꯥ ꯑꯀꯪꯕ ꯈꯔ ꯅꯣꯏꯗꯤ
ꯑꯩꯒꯤ ꯑꯝ ꯑꯥꯎ ꯆꯥꯔꯦ ꯍꯧꯖꯤꯛꯇꯥ ꯆꯥꯛ ꯆꯥ ꯇꯣꯛꯑꯒ ꯍꯤꯞꯄꯝꯕꯅꯦ ꯎꯝ ꯉꯥ ꯉꯥ ꯊꯣꯡꯕ ꯆꯥꯏꯌꯦ ꯉꯁꯤꯗꯤ ꯑꯩꯈꯣꯏ ꯄꯨꯄꯣꯛꯅ ꯉꯥ ꯂꯩꯔꯛꯄ ꯑꯩ ꯊꯣꯡꯗ꯭ꯔꯗꯤ ꯃꯤ ꯀꯅꯥꯝꯇ ꯊꯣꯡꯕꯤꯅꯕ ꯂꯩꯇ꯭ꯔꯦ
ꯑꯦ ꯑꯣ ꯌꯥꯝ ꯐꯩꯅꯦ ꯑꯗꯨꯗꯤ
ꯃꯤ ꯑꯍꯨꯝ ꯈꯛꯇ ꯂꯩꯕꯗꯨꯗ ꯑꯁ ꯑꯩꯈꯣꯏ ꯄꯨꯄꯨꯅꯦ ꯑꯩꯅꯦ ꯑꯩꯈꯣꯏ ꯕꯕꯣꯛ ꯑꯩꯈꯣꯏ ꯍꯨꯝ ꯈꯛꯇ
ꯑꯝ
ꯑꯗꯨꯗ ꯑꯩꯅ ꯊꯣꯡꯗ꯭ꯔꯣꯏꯗꯤ ꯃꯤ ꯀꯅꯥꯝꯇ ꯊꯣꯟꯅꯤꯡ
ꯑꯣ ꯑꯇꯩꯗꯤ ꯂꯣꯏ ꯀꯥꯏ ꯆꯠꯈ꯭ꯔꯕ
ꯑ ꯑ ꯃꯄꯥꯟ ꯂꯝꯗ ꯆꯠꯈꯤꯕꯁꯨ ꯌꯥꯎꯋꯦ ꯇꯣꯉꯥꯟꯅ ꯆꯠꯈꯤꯕꯁꯨ ꯌꯥꯎꯋꯦ
ꯑꯣ
ꯇꯣꯉꯥꯟ ꯇꯣꯉꯥꯟꯅ ꯑꯗꯨꯝ ꯃꯥꯏ ꯃꯥꯏꯒꯤ ꯊꯕꯛ ꯆꯠꯅꯕ ꯑꯗꯨꯝ
ꯎꯝ ꯑꯗꯨꯁꯨ ꯐꯩ ꯎꯝ ꯎꯝ
ꯀꯩꯀꯩ ꯑꯩꯗꯤ ꯁ꯭ꯀꯨꯜ ꯗꯨꯝ ꯆꯠꯂꯦ ꯁ꯭ꯀꯨꯜꯗ ꯂꯩꯕꯅꯤꯅꯦ
ꯍꯣꯏꯅꯦ ꯁ꯭ꯀꯨꯜꯗ ꯆꯠꯇ꯭ꯔꯗꯤ ꯆꯠꯐꯝꯁꯨ ꯂꯩ ꯇꯦꯗꯅ ꯅꯣꯏꯒꯤꯗꯦ
ꯎꯝ ꯁ꯭ꯀꯨꯜ ꯆꯠꯂꯦ ꯍꯜꯂꯛꯑꯦ ꯇꯨꯏꯁꯟ ꯂꯧꯋꯦ
ꯑꯣ ꯑꯗꯨ ꯑꯣꯏꯗꯤ ꯅꯪ ꯑꯁ ꯊꯕꯛ ꯌꯥꯝ ꯆꯤꯜꯂꯦꯀꯣ
ꯆꯤꯜꯂꯦ ꯑꯗꯨꯒꯤꯅꯦ ꯅꯪ ꯉꯁꯥꯏ ꯍꯥꯏꯔꯄꯗ ꯑꯩꯅ ꯁꯤ ꯇꯋꯥꯏ ꯁꯤ ꯇꯥꯔ ꯂꯩꯌꯦ ꯍꯥꯏꯕꯗꯣ ꯑꯗꯨꯒꯤꯅꯦ ꯉꯁꯥꯏꯁꯨ ꯑꯣꯐꯤꯁꯇ ꯂꯩꯌꯦ ꯑꯗꯨꯒꯤ ꯄꯣꯊꯥꯅꯤꯡꯉꯥꯏ ꯄꯣ ꯁꯪꯗ꯭ꯔꯦ ꯍꯧꯖꯤꯛꯇ ꯒꯦꯞ ꯈꯔ ꯂꯩꯕ ꯑꯗꯒꯤ ꯁꯤ ꯂꯣꯏꯔꯒ ꯑꯃꯨꯛ ꯃꯤꯁꯟ ꯄ꯭ꯂꯥꯅꯤꯡꯒꯤ ꯑꯃꯨꯛ ꯍꯧꯔꯅꯤ
ꯑꯁ
ꯈꯪꯗ꯭ꯔꯦ ꯄꯨꯟꯁꯤꯁꯦ ꯁꯨꯃꯥꯏꯅ ꯇꯧꯕ ꯃꯥꯜꯂꯦ
ꯑꯁ ꯈꯔꯕꯨꯁꯗꯤ ꯋꯥꯕ ꯇꯥꯕꯅꯤꯅꯦ ꯑꯩꯈꯣꯏꯁꯨ ꯑꯗꯨꯝ ꯋꯥꯍꯩ ꯑꯗꯨ ꯑꯣꯏꯔꯒꯁꯨ ꯑ ꯅꯣꯛ ꯀꯣꯟꯅ ꯑꯃꯨꯛ ꯅꯨꯡꯉꯥꯏꯔꯛꯀꯅꯤ ꯗꯅ
ꯎꯝ ꯀꯣꯟꯅ ꯅꯨꯡꯉꯥꯏꯅꯕ ꯑꯗꯨꯝ ꯇꯧꯕꯅꯦ
ꯎꯝ
ꯄꯥꯏ ꯂꯩ ꯏꯇ꯭ꯔꯦ ꯁꯨꯃꯥꯏꯟ ꯇꯧꯗ꯭ꯔꯥꯗꯤ
ꯎꯝ ꯎꯝ ꯆꯨꯝꯃꯦ ꯆꯨꯝꯃꯦ ꯎꯄꯥꯏ ꯂꯩꯇꯦ ꯑꯖꯨꯃꯥꯏꯟ ꯇꯧꯗ꯭ꯔꯅꯤ ꯍꯌꯦꯡꯅꯦ ꯑꯃꯨꯛꯀ ꯆꯠꯀꯗ꯭ꯔꯥ
ꯑ ꯍꯌꯦꯡ ꯑꯗꯨ ꯅꯨꯡꯇꯤ ꯑꯗꯨꯝ ꯆꯠꯂꯦ ꯑꯩꯈꯣꯏꯅ ꯄꯣꯊꯥꯕ ꯍꯥꯏꯁꯦ ꯄꯣꯊꯥꯕ ꯍꯥꯏꯁꯦ ꯐꯖꯅ ꯐꯪꯗ꯭ꯔꯦ ꯁꯟꯗꯦꯗꯐꯥꯎ
ꯑꯣꯞꯁ ꯑꯗꯨ ꯑꯣꯏꯗꯤ ꯑꯁ ꯅꯪꯁꯦ ꯐꯖꯅ ꯑ ꯀꯔꯤꯅꯣ ꯀꯔꯤ ꯍꯥꯏꯕ ꯇꯥꯔꯦ ꯌꯥꯝ ꯕ꯭ꯌꯨꯖꯤ ꯌꯥꯝꯅ ꯑ ꯃꯔꯨ ꯑꯣꯏꯕ ꯑ ꯃꯤꯁꯛ ꯑꯗꯨ ꯍꯥꯏꯕꯗ ꯆꯨꯝꯃꯦꯀꯣ
ꯕꯤꯖꯤ ꯑꯣꯏꯕ ꯃꯤꯁꯛ ꯑꯃꯅꯦ
ꯑ ꯑꯗꯣ ꯑꯗꯣ ꯈꯛ ꯑꯗꯣ ꯈꯛ ꯅꯠꯇꯕ ꯃꯤꯒꯤꯁꯨ ꯂꯣꯏꯅ ꯀꯟꯅꯕ ꯐꯪꯅꯤꯡꯉꯥꯏꯅ ꯍꯣꯠꯅꯔꯒ ꯂꯩꯔꯝꯕ ꯃꯤꯗꯅꯤꯅꯦ ꯑꯁꯤꯗꯤ ꯑ ꯄꯥꯛ ꯐꯪꯗꯕ ꯑ ꯇꯥꯡꯕ ꯃꯤ ꯍꯥꯏꯕꯗꯨꯅꯤ
ꯑꯁ ꯄꯥꯛ ꯐꯪꯗꯕ ꯀꯥꯏꯗꯤ ꯍꯥꯏꯒꯅꯨꯍꯦ ꯑꯩꯉꯣꯟꯗꯒꯤ ꯐꯕꯁꯨ ꯌꯥꯝ ꯍꯩ ꯂꯩꯕꯅꯤ ꯈꯣꯏꯗꯤ ꯃꯤ ꯂꯩꯇꯕꯒꯤ ꯑꯩ ꯁꯨꯃꯥꯏꯟ ꯇꯧꯗ꯭ꯔꯗꯤ ꯑꯩ ꯇꯧꯗ꯭ꯔꯗꯤ ꯂꯩꯇ ꯇꯦ ꯍꯥꯏꯕꯗꯨꯗ ꯏꯁ ꯇꯧꯕꯅꯦ ꯋꯥꯗꯤ ꯌꯥꯝ ꯋꯥꯏ
ꯍꯣꯏ ꯍꯣꯏ ꯋꯥꯔꯝꯃꯅꯤ
ꯍꯧꯒꯠꯂꯦ ꯉꯟꯅ ꯍꯧꯒꯠꯂꯦ ꯆꯥꯛ ꯊꯣꯡꯕꯤꯅꯕ ꯂꯩꯇꯦ ꯑꯗꯨꯝ ꯊꯣꯡꯉꯦ ꯊꯣꯡꯉꯒ ꯁꯠ ꯁꯠ ꯁꯠ ꯁꯠ ꯂꯣꯏꯁꯤꯜꯂꯒ ꯑꯩ ꯑꯩꯒꯤ ꯊꯕꯛ ꯅꯪꯅꯕꯁꯨ ꯃꯤꯒꯤꯗꯨꯁꯨ ꯇꯧꯅꯕ ꯑꯗ ꯑꯩ ꯏꯊꯪꯗꯁꯨ ꯆꯥꯛ ꯆꯥꯕꯁꯨ ꯌꯥꯗꯦ ꯃꯤꯒꯤꯁꯨ ꯄꯨꯟꯅ ꯄꯨꯟꯅꯁꯨ ꯆꯥꯗꯦꯗꯣ ꯆꯥꯃꯤꯟꯅꯗꯦꯗꯣ
ꯎꯝ ꯎꯝ
ꯃꯇꯝꯗꯣ ꯑꯃꯗꯨꯅ ꯑꯥ ꯚꯔꯣꯗ ꯆꯔꯦ ꯑꯃꯗꯨꯅ ꯄꯨꯡ ꯇꯔꯥ ꯕꯥꯔꯣ ꯇꯒ ꯄꯨꯡ ꯄꯨꯡꯈꯥꯏ ꯈꯛꯇ ꯈꯦꯠꯅꯕꯗꯨꯗ ꯑꯗꯨꯝ ꯆꯥꯛꯁꯦ ꯊꯤꯔꯒ ꯑꯗꯨꯝ ꯇꯧꯅꯦꯕ ꯑꯌꯨꯛꯇꯁꯨ ꯆꯥꯛ ꯊꯣꯡꯂꯒ ꯂꯣꯏꯔꯒ ꯑꯗꯨꯝ ꯆꯥꯛ ꯊꯤꯕꯤꯔꯝꯃꯅꯤ
ꯎꯝ
ꯑꯩꯒꯤꯁꯨ ꯂꯣꯏꯁꯤꯟꯕ ꯑꯁ ꯌꯥꯝ ꯋꯥ ꯈꯔꯖꯥꯠꯅꯤ
ꯑꯁ ꯅꯪꯒꯤ ꯄꯨꯟꯁꯤꯁꯦ ꯑꯣꯏꯅꯤꯡꯈ꯭ꯔꯦꯗꯀꯣ
ꯁꯀꯨꯜ ꯆꯠꯂꯦ ꯁ꯭ꯀꯨꯜ ꯆꯠꯅꯕ ꯍꯣꯠꯅꯕꯗ ꯑꯁ ꯌꯥꯝ ꯋꯥꯕꯅꯦ ꯁ꯭ꯀꯨꯜ ꯆꯠꯂꯦ ꯁ꯭ꯀꯨꯜ ꯆꯠꯂꯦ ꯅꯨꯡꯇꯤꯒꯤ ꯑꯗꯨꯝ ꯋꯥ ꯉꯥꯡ ꯉꯒ ꯂꯦꯞꯄ ꯐꯝꯕꯣꯏ ꯑꯁ ꯅ ꯇꯧꯔꯒ ꯍꯜꯂꯛꯑꯦ ꯍꯜꯂꯛꯑꯒ
ꯑꯁ ꯄꯣꯊꯥꯅꯕ ꯐꯥꯎ ꯐꯪꯗꯦꯗꯕ ꯃꯇꯝ ꯐꯪꯗꯦ ꯍꯜꯂꯛꯑꯦ ꯃꯤꯅꯤꯠ ꯇꯔꯥ ꯃꯤꯅꯤꯠ ꯇꯔꯥ ꯇꯔꯥꯃꯉꯥꯐꯥ ꯈꯔ ꯒꯦꯞ ꯂꯩꯔꯅꯤ ꯑꯗꯨꯗ ꯏꯔꯨꯖꯕ ꯍꯣꯏ ꯇꯨꯏꯁꯟ ꯂꯧꯕꯍꯣꯏ ꯑꯗꯨꯒ ꯆꯥꯛ ꯊꯣꯡꯕꯣꯏ ꯑꯃꯨꯛ ꯇꯧꯔꯅꯤ
ꯑꯁ ꯌꯥꯝ ꯆꯤꯜꯂꯦꯅꯦ ꯑꯗꯨꯗꯤ ꯑꯁ ꯅꯪꯒꯤ ꯑꯩ ꯅꯨꯡꯉꯥꯏꯕ ꯃꯐꯝ ꯍꯥꯏꯁꯤꯕꯨ ꯅꯪ ꯆꯠꯊꯣꯛ ꯆꯠꯁꯤꯟ ꯑꯁꯨꯃꯥꯏ ꯆꯠꯊꯣꯛ ꯑꯗꯨꯃꯥꯏꯅ ꯇꯧꯕ ꯑꯁꯤꯅꯤꯅꯦ ꯅꯨꯡꯉꯥꯏꯕ ꯍꯥꯏꯕꯁꯦ
ꯎꯝ
ꯎꯝ
ꯑꯗꯨ ꯑꯣꯏꯔ ꯃꯥꯜꯂꯦ ꯈꯪꯗꯦ ꯑꯩꯁꯨ ꯌꯥꯝ ꯋꯥꯏ
ꯅꯣꯏꯗꯤ ꯀꯔꯤ ꯀꯔꯤ ꯏꯟꯁꯥꯡ ꯅꯥꯄꯤꯒꯨꯝꯕ ꯊꯥꯗꯕ꯭ꯔꯥ
ꯑꯩꯗꯤ ꯀꯨꯝꯁꯤꯒꯤꯗꯤ ꯂꯧ ꯆꯠꯇ꯭ꯔꯦ ꯃꯃꯥꯡꯗꯗꯤ ꯌꯥꯝ ꯂꯧꯁꯦ ꯌꯥꯝ ꯆꯠꯄꯅꯦꯕ
ꯑꯥ
ꯎ ꯎꯔꯣꯛꯀꯤ ꯐꯥꯝ ꯑꯗꯨꯒ ꯂꯐꯣꯏꯒꯤ ꯐꯥꯝ ꯑꯩꯈꯣꯏꯁꯦ ꯐꯥꯝ ꯌꯥꯝ ꯆꯥꯎꯅ ꯂꯩꯌꯦꯕ ꯂꯐꯣꯏꯒꯤ ꯐꯥꯝꯗꯣ
ꯎꯝ ꯎꯝ
ꯑꯗꯒꯤ ꯑꯗꯒꯤ ꯀꯣꯝꯂꯥꯒꯤ ꯀꯨꯝꯁꯤꯒꯤꯗꯤ ꯑꯩ ꯆꯠꯇꯦ ꯇꯧꯗꯤ ꯇꯧꯋꯦ
ꯑꯣ ꯎꯝ
ꯎꯝ ꯆꯨꯖꯥꯛꯀ ꯎꯃꯔꯣꯛꯀ ꯀꯩ ꯍꯥꯏꯗꯣꯏꯅꯣ ꯎꯝ ꯆꯦꯡ ꯅꯠꯇꯕ ꯀꯩꯅꯣ ꯂꯧ ꯀꯩ ꯎꯝ ꯍꯥꯏꯗꯣꯏꯅꯣ ꯈꯪꯗꯦ
ꯎꯝ ꯒꯦꯍꯨꯗꯨꯔꯥ ꯍꯣꯏ ꯍꯣꯏ
ꯐꯧ ꯆꯨꯝꯃꯦꯀꯣ
ꯐꯧ ꯍꯣꯏ
ꯑꯗꯨꯁꯨ ꯈꯔ ꯊꯥꯏ ꯍꯥꯏꯕꯅꯦ ꯑꯩ ꯂꯧ ꯃꯐꯝ ꯐꯥꯎ ꯈꯪꯗ꯭ꯔꯦ ꯍꯟꯗꯛꯇꯤ
ꯑꯁ ꯑꯁ ꯍꯣꯏꯅꯦ ꯆꯠꯇ꯭ꯔꯗꯤ ꯀꯃꯥꯏ ꯐꯪ ꯑꯥ ꯎ ꯈꯪꯒꯅꯤ ꯆꯠꯇ꯭ꯔꯒꯤ ꯑꯣꯏꯔꯝꯒꯅꯤ ꯍꯥ ꯅꯪꯒꯤ ꯊꯕꯛ ꯃꯇꯥꯁꯤꯒ ꯀꯣ
ꯎꯝ
ꯕꯤꯖꯤ ꯑꯣꯏꯃꯟꯕꯗꯨꯒ ꯑꯁ
ꯌꯨꯝꯗꯐꯥꯎ ꯂꯩꯕ ꯁꯪꯗꯦ
ꯑꯁ
ꯁꯟꯗꯦꯗ ꯁꯟꯗꯦꯗ ꯑꯣꯞ ꯂꯩꯔꯦ ꯑꯣꯞ ꯂꯩꯕ ꯅꯨꯃꯤꯠꯇꯥ ꯍ ꯁꯤ ꯍꯞꯇꯥ ꯑꯃ ꯑ ꯁꯦꯠꯆꯜꯂꯝꯕ ꯀꯩ ꯀꯩꯅꯣ ꯃ‌ꯣꯠ ꯂꯝꯕ ꯑꯗꯨ ꯌꯨꯝ ꯀꯩ ꯁꯦꯡꯕꯤꯔꯝꯃꯅꯤ ꯑꯠꯁ
ꯌꯥꯝ ꯂꯨꯍꯦ ꯑꯁ ꯇꯟꯕꯒꯗꯤ ꯌꯥꯔꯣꯏꯅꯦ ꯑꯗꯨꯗꯤ ꯑꯩ ꯑꯩꯒꯨꯝꯕꯗꯤ ꯑꯁ ꯌꯥꯔꯣꯏꯅꯦ ꯑꯃꯨꯛꯒ
ꯇꯜꯂꯗꯤ ꯗꯨꯝ ꯇꯣꯑꯦ ꯊꯕꯛꯁꯨ ꯇꯣꯑꯦ ꯆꯥꯁꯨ ꯆꯥꯗ꯭ꯔꯦ ꯑꯁ ꯃꯤ ꯑꯇꯣꯄꯒꯨꯝꯅ ꯇꯨꯝꯅꯤꯡ ꯇꯨꯝꯅꯤꯡꯈ꯭ꯔꯖꯥꯠꯅꯦ ꯇꯨꯝꯃꯒ ꯑꯗꯨꯝ ꯚꯤꯗꯤꯑꯣ ꯗ꯭ꯔꯃꯥ ꯌꯦꯡꯉꯒ ꯑꯍꯥꯎꯕ ꯆꯥꯔꯒ ꯗꯨꯝ ꯇꯨꯝꯅꯤꯡꯒ꯭ꯔꯖꯥꯠꯅ‌ꯦ
ꯑꯣ ꯐꯤꯜꯝꯒꯗꯤ ꯌꯦꯡꯗꯕ꯭ꯔꯥ ꯍ‌ꯧꯖꯤꯛꯀꯥꯟꯁꯦ
ꯀꯗꯥꯏꯗꯒꯤ ꯋꯥꯠꯆꯦꯞ ꯐꯥꯎꯕ ꯆꯪꯕ ꯁꯪꯗ꯭ꯔꯀꯥꯟꯖꯤꯗ ꯀꯥꯏꯗꯩ ꯐꯤꯜꯝ
ꯍꯣꯏ ꯃꯔꯛ ꯃꯔꯛꯇꯗꯤ ꯐꯤꯂꯝꯁꯨ ꯌꯦꯡꯒꯗꯕꯅꯦꯍꯦ ꯑꯩꯈꯣꯏꯒꯤ ꯑꯩꯈꯣꯏꯒꯤ ꯃꯥꯏꯟꯁꯦ ꯔꯤꯐ꯭ꯔꯦꯁ ꯇꯧꯒꯗꯕꯅꯤ
ꯎꯝ ꯈꯪꯗ꯭ꯔꯦ ꯊꯕꯛ ꯆꯤꯟꯃꯟꯕꯒꯤꯔ ꯋꯥꯈꯜꯖꯨ ꯀꯩꯅꯣꯝ ꯇꯧꯔꯦ ꯄꯨꯡꯃꯝ ꯃꯝꯖꯤꯜꯂ‌ꯦ ꯑꯗꯨꯒ ꯕꯣꯜꯁꯨ ꯌꯦꯡꯅꯤꯡ ꯌꯦꯡꯅꯤꯡꯕꯅꯦ ꯑꯗꯨꯝ ꯌꯦꯡ ꯉꯝꯗ꯭ꯔꯦ ꯇꯨꯝꯃ ꯇꯨꯝꯅꯤꯡꯃꯟ ꯕꯒꯤ ꯌꯦꯡꯁꯤꯔꯥꯅ ꯇꯧꯕ ꯑꯗꯨꯝ ꯇꯨꯝꯊ‌ꯣꯑꯦ
ꯑꯣ ꯅꯪ ꯅꯣꯏꯗꯤ ꯑ ꯍꯨꯏꯒꯨꯝꯕꯗꯤ ꯂꯣꯏꯗꯕ꯭ꯔꯥ
ꯎꯝ
ꯍꯣꯏ ꯍꯨꯏꯁꯦ
ꯍꯨꯏ
ꯑꯈꯣꯏ ꯌꯨꯝ ꯎꯝ ꯃꯊꯛꯇꯗꯤ ꯂꯣꯏꯗ꯭ꯔꯦ ꯑꯗꯨꯒꯤ ꯁꯤ ꯑꯁꯤꯗ ꯑꯁꯤꯗꯗꯤ ꯑꯃ ꯂꯩꯌꯦ ꯍꯨꯏꯗꯤ ꯂꯩꯌꯦ ꯍꯨꯏ ꯈꯛꯇ ꯑꯗꯨꯒ ꯌꯦꯟ ꯌꯦꯅꯥꯎ ꯑꯗꯨꯗꯤ ꯂꯩ ꯑꯇꯣꯞꯄꯗꯤ ꯂꯩꯇꯦ ꯌꯨꯝ ꯃꯊꯛꯇꯗꯤ ꯑꯣꯛꯅꯦ ꯌꯦꯟꯅꯦ ꯍꯨꯏꯗꯤ ꯂꯩꯗꯕ ꯅꯍꯥꯟꯗꯤ ꯍꯥꯃꯦꯡꯁꯨ ꯂꯩꯔꯝꯕꯅꯦ
ꯑꯦ ꯍꯥꯃꯦꯡꯗꯤ ꯀꯥꯏꯗꯒꯤ ꯂꯧꯔꯛꯄ ꯂꯩꯔꯛꯄ ꯑꯁ
ꯑ ꯍꯥꯃꯦꯡꯗꯣ ꯇꯔꯥ ꯇꯔꯥꯃꯥꯊꯣꯏ ꯇꯔꯥꯅꯤꯊꯣꯏ ꯑꯗꯨ ꯂꯩꯕꯅꯦ ꯑꯗꯨ ꯂꯣꯏꯅ ꯌꯣꯟꯊꯣꯛꯈ꯭ꯔꯕ ꯑꯗꯨ ꯁꯦꯟꯅꯕꯗꯨ ꯌꯥꯝ ꯋꯥꯕ ꯑꯗꯨꯒꯤ ꯃꯣꯏꯗꯤ ꯀꯩꯅꯣ ꯎꯝ ꯑꯥ ꯐꯥꯝꯗ ꯀꯩꯅꯣ ꯇꯧꯗ꯭ꯔꯗꯤ ꯌꯥ ꯗꯦꯕ ꯃꯣꯏꯗꯤ ꯆꯥꯕꯗꯣ ꯂꯣꯏꯅ ꯆꯥꯕ ꯑ ꯂꯩꯐꯥꯎꯕ ꯑꯗꯨꯝ ꯒꯝꯂꯥꯗ ꯊꯥꯕ ꯐꯥꯎꯕ ꯃꯣꯏꯗꯤ ꯆꯥꯏꯕ
ꯎꯝ ꯎꯝ ꯑꯁ ꯍꯥꯃꯦꯡꯗꯤ ꯍꯥꯃꯦꯡꯁꯦ ꯃꯁꯛꯁꯦ ꯀꯃꯥꯏ ꯇꯧꯒꯦ ꯌꯥꯝ ꯊꯤꯕ꯭ꯔꯥ ꯅꯠꯇ꯭ꯔꯒ ꯑ ꯃꯁꯛꯇꯣ ꯅꯨꯞ ꯑꯣ ꯈꯪꯉꯦ ꯈꯪꯉꯦ ꯑꯣ ꯈꯪꯉꯦ ꯑꯗꯨ ꯑꯣꯏꯁꯨ ꯅꯨꯡꯁꯤꯕ ꯐꯥꯎꯕ꯭ꯔꯥ ꯐꯥꯎꯗꯕ꯭ꯔꯥ ꯍꯥꯏꯝꯃꯤꯗ ꯅꯪꯒꯤ ꯎꯝ
ꯑꯩꯒꯤꯗꯤ ꯃꯠ ꯆꯥ ꯃꯆꯥ ꯑꯣꯏꯔ ꯀꯥꯟꯗꯗꯤ ꯌꯥꯝ ꯅꯨꯡꯁꯤ ꯆꯥꯎꯈꯔ ꯀꯥꯟꯗꯗꯤ ꯅꯨꯛ ꯈꯪꯗꯦꯗ ꯑꯩꯈꯣꯏꯅ ꯂꯣꯏꯕ ꯕꯔꯩꯔ ꯈꯪꯗꯦ ꯌꯥꯝ ꯅꯨꯡꯁꯤꯗ
ꯎꯝ ꯍꯣꯏ
ꯆꯥꯃꯤꯟꯅꯕ ꯊꯣꯟ ꯎꯝ ꯐꯦꯃꯤꯂꯤ ꯑꯗꯨꯝ ꯄꯨꯜꯂꯒ ꯐꯦꯃꯤꯂꯤ ꯋꯔꯁꯤꯞ ꯑꯗꯨꯝ ꯇꯧꯕ ꯀꯥꯟꯗ ꯀꯩꯅꯣ ꯆꯥꯕ ꯑꯗꯨꯝ ꯇꯧꯋꯦꯕ ꯆꯥꯅꯤꯡꯕ ꯐꯥꯎꯗꯦ ꯑꯩꯈꯣꯏꯗꯤ ꯂꯣꯏꯒ꯭ꯔꯤꯔ ꯈꯪꯗꯦ
ꯍꯥꯃꯦꯡꯗꯤ ꯑ ꯇꯥꯡꯈ꯭ꯔꯖꯥꯠꯅꯤꯍꯦ
ꯇꯥꯡꯕꯅꯦ ꯑꯃ ꯗ ꯌꯥꯝ ꯈ꯭ꯋꯥꯏꯗꯩ ꯍꯣꯡꯕꯁꯦ ꯂꯤꯁꯤꯡ ꯇꯔꯨꯛ ꯑꯗꯨꯅꯦꯕ
ꯑꯁ
ꯃꯥꯑ ꯀꯩꯅꯣ ꯎꯝ ꯂꯥꯕ ꯍꯥꯏꯁꯤꯔꯥ ꯂꯥꯕꯗꯣ ꯎꯝ ꯂꯥꯕꯗ ꯇꯔꯥꯅꯤꯊꯣꯏ ꯇꯔꯥ ꯇꯔꯥꯅꯤꯊꯣꯏ
ꯑꯦ ꯑꯩꯈꯣꯏꯔꯣꯝꯗꯗꯤ ꯇꯔꯥ ꯇꯔꯨꯛ ꯇꯔꯥ ꯇꯔꯦꯠ ꯑꯁ ꯑꯗꯨꯃꯥꯏ ꯄꯤꯅꯔꯦꯍꯦ
ꯎꯝ ꯇꯥꯡꯉꯦꯍꯦ ꯑꯗꯨꯗꯤ ꯑꯩꯈꯣꯏꯗꯗꯤ ꯇꯔꯥꯅꯤꯊꯣꯏ ꯇꯔꯥ ꯇꯔꯥ ꯑꯍꯨꯝ ꯑꯦ ꯇꯔꯥ ꯑꯍꯨꯝꯗꯗꯤ ꯅꯠꯇꯦ
ꯑꯁ
ꯑꯥ ꯍꯨꯝꯗꯣꯏ
ꯎꯝ ꯑꯁ ꯂꯥꯕꯗꯤ ꯇꯔꯥ ꯃꯉꯥꯗꯒꯤ ꯑꯗꯨꯝ ꯍꯦꯟꯒꯠꯈ꯭ꯔꯦ ꯑꯁ ꯂꯥꯕꯗꯤ ꯇꯥꯡꯉꯦ ꯑꯗꯣ ꯍꯥꯃꯦꯡ ꯅꯠꯇꯕ ꯑꯗ ꯑ ꯀꯔꯤ ꯀꯔꯤ ꯑ ꯑ ꯂꯣꯏꯒꯦ ꯅꯣꯏꯗꯗꯤ
ꯍꯥꯃꯦꯡ ꯅꯠꯇꯕ ꯁꯟ ꯑꯩ ꯑꯩꯈꯣꯏ ꯌꯨꯝꯒꯤꯗꯤ ꯂꯩꯇ꯭ꯔꯦ ꯑꯩꯈꯣꯏ ꯄꯨꯄꯨ ꯍꯣꯏꯒꯤꯀꯣ
ꯑꯥ ꯑ
ꯄꯨꯄꯨ ꯍꯣꯏꯒꯤꯗꯤ ꯁꯟ ꯑꯅꯤ ꯕ꯭ꯔꯣꯏꯂꯔ ꯒꯨꯝꯕꯁꯨ ꯂꯣꯏꯌꯦ ꯕ꯭ꯔꯣꯏꯂꯔꯗꯣ ꯀꯨꯟ ꯑ ꯌꯥꯡꯈꯩ ꯌꯥꯡꯈꯩ ꯑꯗꯨꯒ ꯐꯤꯐꯇꯤ ꯁꯤꯛꯁꯇꯤ ꯌꯧꯔꯝꯗ꯭ꯔꯥ ꯈꯪꯗꯦ ꯕꯣꯏꯂꯔꯁꯨ ꯂꯣꯏꯌꯦ ꯁꯟ ꯌꯦ ꯉꯥꯅꯨ ꯑꯗꯨꯝ ꯂꯣꯏꯌꯦꯗ
ꯍꯣꯏ ꯌꯥꯝ ꯎꯝ
ꯑꯩꯁ ꯌꯨꯝꯒꯤ ꯃꯤꯁꯦ ꯄꯣꯊꯥꯅꯕ ꯐꯪꯗꯕꯅꯤꯌꯦ
ꯑꯁ ꯌꯥꯝ ꯆꯤꯟꯕ ꯃꯤꯅ ꯉꯛꯇꯅꯤꯅꯦ
ꯎꯝ ꯑꯗꯨꯅꯦ
ꯑꯁ ꯌꯥꯝ ꯐꯩꯀꯣ ꯑ ꯑꯗ ꯉꯁꯤꯒꯤꯗꯤ ꯎꯝ ꯂꯧ ꯆꯠꯄ ꯀꯔꯤ ꯀꯔꯤ ꯔꯥ ꯑꯁ ꯂꯣꯏ ꯆꯤꯟꯕ ꯃꯤ ꯉꯥꯛꯇꯅꯤꯅꯦ ꯑꯗꯨ ꯑꯣꯏꯗꯤ
ꯎꯝ
ꯎꯝ ꯑꯗꯣ ꯀꯩꯅꯣꯝꯗꯤ ꯍꯥꯏꯅꯤꯡꯉꯦꯍꯦ
ꯀꯩ ꯀꯩ ꯍꯥꯏꯒꯦ
ꯑꯗꯣ ꯉꯁꯤꯒꯤꯁꯦ ꯑꯥ ꯕꯣꯜ ꯌꯦꯡꯒ‌ꯦꯗ꯭ꯔꯥ
ꯀꯗꯥꯏ ꯗꯩ ꯉꯁꯤ ꯀꯅꯥ ꯀꯅꯥ ꯑꯣꯏꯔꯤꯖꯅ‌ꯣ
ꯃꯠꯁꯤꯁꯦ ꯑꯁ ꯑꯩꯒꯤ ꯏꯌꯥꯝꯕ ꯑꯗꯨ ꯕꯣꯜꯁꯅ ꯅꯤꯡꯉꯥꯏ ꯇꯧꯋꯤꯅꯦ ꯑꯦ ꯁꯅꯥ ꯅꯤꯡꯉꯥꯏ ꯂꯩꯍꯧꯔꯦ ꯍꯥ
ꯑꯥꯔꯖꯦꯟꯇꯤꯅꯥ ꯊꯣꯛꯄ꯭ꯔꯣ ꯄꯨꯡ ꯀꯌꯥꯗ ꯑꯁ ꯑꯔꯖꯦꯟꯇꯤꯅꯥ ꯊꯣꯛꯑꯗꯤ ꯌꯦꯡꯅꯤꯡꯉꯦ